ꯔꯃꯅꯦꯦ
ꯨꯗ ꯃꯣꯔꯅꯤꯡ ꯀꯗ ꯍꯧꯔꯤꯅꯣ
ꯀꯔꯤꯁꯨ ꯇꯧꯗꯤꯌꯦ ꯑꯗꯨꯝ ꯂꯩꯔꯤꯌꯦ
ꯑꯣ ꯆꯥꯔꯔꯕ ꯑꯩꯁꯨ ꯑꯗꯨꯝ ꯇꯩꯔꯦ
ꯑꯥ ꯑꯥ ꯆꯥꯗ꯭ꯔꯤꯌꯦ ꯊꯣꯡꯁꯨ ꯊꯣꯡꯗ꯭ꯔꯤ
ꯑꯣ ꯀꯥꯏ ꯂꯩꯕ꯭ꯔꯣ
ꯑꯩ ꯌꯨꯝꯗ ꯂꯩꯌꯦꯦ
ꯀꯔꯤ ꯂꯝꯗꯅꯣ
ꯀꯩꯅ ꯃꯅꯤꯦ ꯄꯠꯉ
ꯑꯣ ꯀꯩ ꯊꯕꯛ ꯇꯧꯔꯤꯗꯨꯣ
ꯀꯔꯤꯁꯨ ꯇꯧꯗꯦ ꯑꯗꯨꯝ ꯏꯃꯥ ꯏꯄꯥ ꯃꯅꯥꯛꯇ ꯑꯗꯨꯝ ꯂꯩꯔꯤꯑꯅ
ꯑꯣ ꯀꯔꯤ ꯇ꯭ꯔꯥꯏꯕ꯭ꯔꯣ ꯅꯪꯗꯤ ꯇ꯭ꯔꯥꯏꯕ꯭ꯔꯣ
ꯑ ꯍꯒꯤ ꯖꯦꯂꯂꯤꯦꯟꯔꯣꯡ ꯒꯥ
ꯑꯣ
ꯅꯪꯒꯦ
ꯑꯩ ꯁ ꯇ꯭ꯔꯥꯏ ꯃ ꯀꯕꯨꯅꯦꯅ
ꯃ ꯆ ꯃꯅꯥꯑꯗꯤ
ꯑꯣ ꯁꯤꯔꯤ ꯀꯩꯗꯧꯗꯣꯏꯅꯣ ꯀꯔꯤ ꯄ꯭ꯂꯥꯟ ꯂꯩꯕ꯭ꯔꯣ
ꯀꯔꯤꯁꯨ ꯀꯂꯥꯝ ꯂꯩꯇꯦꯗ ꯉꯁꯤꯁꯦ ꯀꯩꯅꯣ ꯈꯪꯗꯦ ꯏꯃꯥ ꯕꯖꯠ ꯆꯠꯈ꯭ꯔꯦ ꯍꯜꯂꯛꯄꯗ ꯀꯔꯤ ꯇꯧꯑꯣ ꯍꯥꯏꯅ ꯍꯥꯏꯒꯦꯔ ꯉꯥꯏꯕꯅꯤ
ꯑꯣ ꯌꯥꯝ ꯅꯨꯡꯉꯥꯏꯅꯦ ꯅꯣꯏꯗꯤ
ꯅꯪꯗꯤ ꯀꯕꯤ ꯀꯗꯥꯏ ꯂꯩꯕ꯭ꯔꯣ
ꯑꯩ ꯍꯥꯏꯗ꯭ꯔꯕꯥꯗ ꯂꯩꯌꯦ ꯍꯧꯖꯤꯛ
ꯑ ꯑ ꯀ ꯊꯕ ꯆꯔ ꯅ
ꯀꯂꯤꯟꯛ ꯇ ꯁꯋꯦ
ꯑꯣ ꯑꯣ ꯌꯥꯝ ꯐꯥꯏ ꯌꯥꯝ ꯐꯥꯏ
ꯅꯨꯡꯉꯥꯏꯇꯦ ꯊꯕꯛ ꯆꯠꯇꯣꯏꯅꯦ ꯄꯨꯡ ꯇꯔꯥꯗ
ꯑꯥ ꯑꯥ ꯑꯗ ꯄꯨꯡꯀꯌꯥꯗ ꯍꯂꯀ
ꯄꯨꯡ ꯁꯕꯦꯟꯗ
ꯑꯥ ꯇꯔꯥꯗꯥ ꯆꯠ ꯂꯥꯛꯒ ꯁꯕꯦꯟꯗ ꯍꯂ ꯀꯀ
ꯍꯣꯏ
ꯝ ꯑꯅꯨꯡꯉꯔꯝꯒ
ꯅꯃꯥꯏꯇꯗ ꯋꯥꯌꯦ
ꯑ ꯍꯣꯏ ꯋꯥꯗꯤ ꯋꯥꯕꯅꯤ ꯃꯈꯥꯗ ꯂꯩꯕ ꯍꯥꯏꯕꯁꯤ ꯎ
ꯎꯝ ꯆꯠꯅꯤꯡꯗ ꯆꯠꯅꯤꯡꯗ ꯆꯠꯅꯤꯡꯗ ꯆꯠꯂꯕꯅꯦ
ꯍꯝ ꯍꯝ ꯏꯟꯇꯔꯦꯁ ꯌꯥꯎꯅ ꯆꯥꯅꯤꯡ ꯆꯥꯅꯤꯡꯅ ꯆꯠꯂꯒ ꯂꯩꯌꯨꯍꯦ ꯑꯗꯨ ꯅꯠꯇ꯭ꯔꯗꯤ ꯋꯥꯕꯅꯤ ꯊꯕꯛ ꯇꯧꯕꯁꯦ
ꯍ ꯎꯝ ꯏꯟꯇꯔꯦꯁꯁꯨ ꯂꯩꯇ꯭ꯔꯦ
ꯑ ꯑꯇꯣꯞꯄ ꯊꯕꯛ ꯍꯣꯡꯅꯤꯡꯉꯥꯏ ꯇꯧꯈ꯭ꯔꯅ
ꯑꯗꯣ ꯑꯁ ꯑ ꯀꯩ ꯍꯥꯏꯗꯣꯏꯅꯣ ꯈꯪꯗꯦꯅ ꯐꯪꯕꯗꯣ ꯋꯥꯕ ꯐꯪꯗꯦ ꯃꯌꯥꯝ ꯐꯪꯉꯦ ꯑꯗꯣ ꯑꯦꯛꯁꯄ꯭ꯔꯦꯟꯁ ꯂꯩꯇꯕꯒꯤꯀꯣ ꯑꯗꯨꯝ ꯁꯦꯂꯔꯤꯗꯣ ꯈꯖꯤꯛ ꯈꯖꯤꯛ ꯈꯖꯤꯛꯇꯪ ꯍꯥꯏꯕ
ꯎꯝ ꯍꯣꯏ ꯑꯗꯨꯃꯥꯏꯅ ꯇꯧꯅꯤ ꯊꯕꯛꯁꯨ ꯇꯃꯣ ꯌꯥꯝ ꯂꯩꯔꯁꯨ ꯇꯧꯅꯤꯡꯕ ꯊꯕꯛꯁꯦ ꯊꯤꯔꯗꯤ ꯄꯠ ꯐꯪꯗꯕꯀꯣ
ꯎꯝ ꯐꯪꯉꯁꯨ ꯈꯖꯤꯛ ꯈꯖꯤꯛ ꯈꯖꯤꯛꯇꯪ ꯐꯪꯉꯤꯕ ꯍꯧꯖꯤꯛ ꯐꯪꯉꯤꯕꯗꯒꯤ ꯍꯦꯟꯅ ꯌꯥꯝꯗꯕ ꯑꯗꯨꯃꯥꯏꯅ ꯐꯪꯕ ꯑꯗꯨꯒꯤ
ꯑ
ꯑꯩꯈꯣꯏꯗꯤ ꯄꯩꯁꯥ ꯇꯥꯟꯕ ꯂꯥꯛꯄꯒꯤꯅꯤꯅꯀꯣ ꯑ ꯈꯖꯤꯛꯇꯪ ꯐꯪꯉꯗꯤ ꯌꯨꯝ ꯕꯔꯥꯁꯨ ꯄꯤꯕ ꯑꯗꯨꯃꯥꯏꯅ ꯇꯧꯋꯅ
ꯑꯣ ꯑꯀꯣꯃꯤꯗꯦꯁꯟꯗ ꯂꯩ ꯂꯩꯇ꯭ꯔꯣꯅꯥ
ꯑꯦꯣꯗꯦꯁꯟ ꯄꯤꯗꯦ ꯍꯣꯏ ꯌꯨꯝ ꯕꯔꯥ ꯂꯧꯔꯒ ꯂꯩꯌꯦ ꯀꯔꯤ ꯕꯔꯥꯅꯦ ꯆꯥꯅꯤꯡꯉꯥꯏꯅꯦ ꯑꯁ ꯋꯥꯏꯅ ꯃꯦꯅꯦꯖ ꯇꯧꯕ ꯀꯥꯟꯗ
ꯍ ꯍꯣꯏ ꯀꯅꯥ ꯀꯅꯥ ꯂꯩꯃꯤ ꯅꯕ꯭ꯔꯥ ꯑꯗꯨꯗꯤ
ꯑꯩ ꯏꯇꯣꯝꯇ ꯂꯩꯌꯦꯦ
ꯑꯣ ꯐꯃꯤꯂꯤꯗꯤ ꯅꯅꯥꯇꯦꯀꯣ
ꯐꯦꯂꯤ ꯅꯠꯇ ꯁꯤꯁꯤꯡꯒꯜ
ꯑꯗ ꯅꯈꯣꯏ ꯃꯔꯨꯞ ꯊꯤꯔꯒ ꯂꯩꯃꯤꯟ ꯅꯝꯅ ꯐꯒꯗ꯭ꯔꯣ
ꯑꯩ ꯏꯃꯥꯟꯅꯕꯤ ꯃꯌꯥꯝ ꯂꯩꯌꯦꯕꯀꯣ ꯃꯅꯤꯄꯨꯔꯗꯒꯤ ꯑꯗꯨꯁꯤꯡꯗꯨꯁꯨ ꯂꯩꯃꯤꯟꯅꯕ ꯐꯪꯅꯤꯤꯔꯥ ꯃꯣꯏꯒꯤ ꯊꯕꯛ ꯊꯕꯛ ꯇꯣꯉꯥꯟꯕꯗꯣ ꯂꯣꯀꯦꯁꯟꯗꯣ ꯂ ꯑꯄ ꯇꯃꯁꯨ ꯃ ꯇꯧ ꯃ ꯇꯧꯝ ꯂꯩꯌꯦ
ꯑꯥ ꯑ
ꯂꯣꯀꯦꯁꯟꯗꯣ ꯂꯥꯞꯄꯅ ꯒꯥꯔꯤ ꯚꯔꯥ ꯍꯦꯛꯇ ꯌꯥꯝ ꯆꯠꯄ ꯃꯣꯏꯒꯤ ꯈꯜꯂꯒꯅ ꯑꯄ ꯃꯐꯝꯗ ꯈꯔ ꯂꯩꯔꯦꯅꯦ ꯑꯩꯅ ꯑꯃꯨꯛꯀ ꯄꯩꯁꯥ ꯍꯦꯟꯅ ꯇꯤꯡꯕꯗꯕ
ꯑꯥ
ꯁꯨꯃꯥꯏꯅ ꯇꯧꯕꯅꯤꯅ ꯑꯩ ꯃꯁꯥ ꯃꯇꯣꯝ ꯃꯇꯣꯝ ꯂꯩꯌꯦ ꯑꯌꯥꯝꯕꯅ ꯑ ꯍꯥꯏꯗꯤ ꯃꯃꯥꯟꯅꯕꯤ ꯂꯩꯃꯤꯟꯅꯔꯁꯨ ꯍꯦꯛꯇ ꯈꯠꯅꯕ ꯑꯗꯨꯃꯥꯏꯅ ꯇꯧꯕꯗꯣ
ꯑꯥ ꯑ
ꯏꯃꯥꯟꯅꯕꯤ ꯑꯃꯁꯨ ꯃꯇꯣꯝ ꯂꯩ ꯃꯃꯥꯟꯅꯕꯤ ꯑꯃ ꯂꯩ ꯃꯤꯅꯥꯔꯝꯕꯅꯦ ꯑꯗꯣ ꯂꯩꯃꯤꯟꯅꯔꯣꯏꯒꯦ ꯍꯌꯦꯡ ꯍꯣꯡꯈ꯭ꯔꯒꯦ ꯍꯥꯏꯕꯅꯤ
ꯑ ꯎ
ꯑꯃꯁꯨ ꯑꯃꯁꯨꯟꯗꯇ ꯑꯟꯗꯔꯁꯇꯦꯟ ꯇꯧꯗ꯭ꯔꯗꯤꯀꯣ ꯑꯗꯨꯝ ꯍꯥꯏꯛꯇꯠ ꯑꯗꯨꯃꯥꯏꯅ ꯈꯠꯅꯕꯗꯣ
ꯎꯝ ꯑ ꯑꯗꯨ ꯃꯥꯅ ꯇꯥꯥꯎꯁꯦ
ꯑꯥ
ꯑꯗꯨ ꯃꯌꯦꯡꯒ ꯂꯩꯃꯤꯟꯅꯕꯗꯤ ꯅꯨꯡꯉꯥꯏꯇꯦꯗꯀꯣ
ꯐꯦꯂꯤ ꯑꯣꯏꯔꯒꯀꯣ ꯑꯩꯈꯣꯏ ꯏꯆꯦꯒꯨꯝꯕ ꯑꯗꯨꯝ ꯔꯤꯂꯦꯇꯤꯇꯁꯨ ꯅꯨꯡꯉꯥꯏꯇꯦ ꯗꯥꯏꯔꯦꯛ ꯀꯩꯗꯧꯕ ꯑꯣꯏꯔ ꯑꯗꯨꯝ ꯁꯔ ꯍꯦꯛꯇ ꯀꯔꯤꯝ ꯈꯟꯗꯦꯅ ꯑꯗꯨ ꯍꯥꯏꯗꯤ ꯃꯤꯁꯣ ꯃꯤꯒꯤꯁꯨ ꯑꯅꯤꯡꯕ ꯑꯄꯥꯝꯕ ꯂꯩꯔꯝꯒꯅꯤ ꯑꯩꯈꯣꯏꯒꯤꯁꯨ ꯂꯩꯌꯦ ꯑꯗꯨ ꯃꯇꯝꯗ ꯑꯇ ꯆꯠꯅꯗ꯭ꯔꯗꯤ ꯍꯦꯛꯇ ꯈꯠꯅꯕ ꯑꯗꯨꯃꯥꯏꯅ ꯇꯧꯕꯗ
ꯎꯝ
ꯅꯪ ꯑꯁꯤꯒꯤꯁꯦ ꯌꯥꯎꯕ ꯀꯌꯥꯝ ꯀꯨꯏꯔꯒꯦ
ꯃꯣꯏꯗ꯭ꯔꯤꯌꯦꯁꯦ
ꯑꯩ ꯁꯨꯝ ꯉꯔꯥꯡꯅꯦ ꯑ ꯏꯃꯥꯟꯅꯕꯤꯅ ꯍꯥꯏꯔꯛꯄ ꯑꯗꯨꯒꯤꯅꯦ
ꯑꯣ ꯑꯣ ꯍꯣꯏ ꯑꯩꯁꯨ ꯅꯣꯡꯃꯇꯅ ꯍꯥꯏꯔꯛꯔꯕ ꯀꯣ
ꯑꯥ
ꯅꯪꯟ ꯃꯦꯂꯤꯔꯥ ꯃꯉꯥꯔꯥ ꯑꯗꯨꯗꯤ ꯁꯨꯔꯦ ꯑꯗꯨ ꯀꯣꯏꯗ꯭ꯔꯤ ꯍꯇꯥ ꯑꯃ ꯁꯨꯗ꯭ꯔꯤꯌꯦꯦ
ꯎꯝ ꯉꯔꯥꯡ ꯏꯃꯥꯟꯅꯕꯤꯅ ꯍꯥꯏꯔꯛꯑꯦ ꯑꯗꯨꯒꯤ ꯑꯩꯁꯨꯗ ꯇꯅꯤ
ꯍꯣꯏ ꯂꯎ ꯌꯦꯡꯁꯦ ꯍꯥꯏꯅꯀꯣ ꯑꯗꯝ ꯆꯥꯟꯕꯤꯔꯗ ꯅꯃꯥꯟ ꯅꯄꯥꯁꯨꯣ ꯁꯨꯅ ꯍꯤꯡꯔꯤꯀꯣ
ꯑꯩꯈꯣꯏ ꯏꯃꯥ ꯍꯤꯡꯉꯤ ꯏꯄꯥ ꯏꯄꯥ ꯂꯩꯇ꯭ꯔꯦ
ꯑꯣ ꯎꯉꯥꯏꯇ
ꯎꯝ ꯑꯩꯣꯏ ꯏ ꯄꯥꯗꯦ ꯀꯨꯏꯔꯦ ꯇꯨ ꯊꯥꯎꯖꯟ ꯇꯨꯋꯦꯜꯐꯇ ꯑꯣꯏꯔꯝꯃꯅꯤ ꯂꯩꯈꯤꯗꯦ ꯇꯕꯗ
ꯑꯣ ꯑꯣ ꯑꯉꯥꯡ ꯑꯣꯏꯔꯤꯉꯩꯗ ꯂꯩꯇꯕ ꯃꯖꯤꯜꯅꯦ ꯑꯗꯨꯗꯤ
ꯑ ꯑꯩ ꯆꯍꯤ ꯇꯔꯥꯒ ꯇꯔꯥꯗꯤ ꯍꯦꯜꯂꯦ ꯇꯔꯥ ꯃꯔꯤꯒꯨꯝꯕ ꯇꯔꯥ ꯑꯍꯨꯝꯗꯣꯏꯒꯨꯝꯕꯗ ꯁꯤꯈ꯭ꯔꯦ
ꯑ ꯑꯗꯨꯅꯨꯡꯉꯥꯏꯇ
ꯎꯝ
ꯀꯌꯥ ꯂꯩꯕ꯭ꯔꯥ ꯑꯗꯨꯗꯤ
ꯌꯥꯝꯃꯦ ꯏꯆꯤꯟ ꯏꯅꯥꯎꯗꯤ
ꯎꯝ ꯌꯥꯝꯃꯅ ꯐꯥꯕꯅꯤ
ꯎꯝ ꯏꯆꯤꯟ ꯏꯅꯥꯎꯗꯤ ꯇꯔꯨꯛꯅꯦ ꯑꯩꯒ ꯄꯥꯔꯒ
ꯎꯝ ꯍꯣꯏ ꯃꯤ ꯑꯃꯅ ꯑꯚꯥꯕꯅꯦ ꯏꯃꯨꯡꯗꯤ
ꯎꯝ ꯑꯗꯨꯁꯨ ꯅꯨꯄꯤ ꯈꯛꯇꯛ ꯅꯨꯄꯥ ꯑꯃꯈꯛ
ꯑ ꯑ
ꯅꯨꯄꯤ ꯃꯉꯥ ꯅꯨꯄꯥ ꯑꯃ ꯅꯣꯏꯗꯤ
ꯑꯦ ꯃ ꯁ ꯃꯤ ꯌꯥꯝꯕꯅꯤ ꯃꯤ ꯇꯔꯦꯠꯅꯤ
ꯑꯁꯤ ꯌꯥꯝ ꯃ ꯍꯦꯦꯟꯟꯅꯣꯏꯁ ꯑꯩꯈꯣꯏꯗꯒꯤ ꯍꯦꯟꯅ ꯑꯃ
ꯍꯣꯏ ꯌꯥꯟꯗꯅꯤ ꯀꯋꯥꯁ ꯩ ꯌꯥꯝꯔꯁꯨꯣ ꯍꯖꯤꯩꯗꯤ ꯀꯩꯅꯣ ꯃꯐꯝ ꯑꯇꯣꯞ ꯑꯇꯣꯞꯄꯗ ꯑꯗꯨꯝ ꯆꯠꯈ꯭ꯔꯦꯗ ꯌꯨꯝꯗ ꯂꯩꯕ ꯃꯤ ꯂꯩꯇ꯭ꯔꯤ
ꯌꯨꯝꯗ ꯀꯅꯥꯝ ꯂꯩꯇꯦ ꯑꯩꯈꯣꯏꯁꯨ
ꯑ
ꯂꯣꯏꯅ ꯃꯤ ꯑꯅꯤ ꯃꯌꯨꯝ ꯄꯥꯟꯈ꯭ꯔꯦ
ꯎꯝ
ꯑꯇꯩꯁꯤꯡꯅ ꯑꯇꯣꯞꯄꯅ ꯑꯗꯨꯝ ꯃꯁꯥ ꯃꯁꯥꯒꯤ ꯑꯗꯨꯝ ꯊꯕꯛ ꯇꯧꯕꯗꯣ ꯑꯗꯨꯝ ꯊꯤꯔꯒ ꯑꯗꯨꯗꯒꯤ ꯌꯨꯝꯗ ꯀꯅꯥꯁꯨ ꯂꯩꯇꯦ ꯏꯃꯥ ꯈꯛꯅꯦ ꯂꯩꯕ
ꯑ ꯁꯤꯦ ꯍꯥꯏꯦ
ꯎ ꯃꯆꯥ ꯃꯌꯥꯝ ꯄꯣꯛꯑꯁꯨ ꯃꯥꯒꯤ ꯃꯅꯥꯛꯇ ꯀꯅꯥꯁꯨ ꯂꯩꯇ꯭ꯔꯦ
ꯅꯥꯟꯗꯤ ꯆꯍꯤꯌꯥ ꯁꯣꯨꯔꯦ ꯑꯁꯦ
ꯑꯩꯁꯦ ꯇ꯭ꯋꯦꯟꯇꯤ ꯐꯣꯔ ꯁꯨꯔꯦ
ꯑꯣ ꯑꯣ ꯌꯥꯝ ꯑꯉꯥꯡ ꯑꯣꯏꯔꯦ ꯑꯗꯨꯗꯤ
ꯅꯪ ꯇ ꯀꯌꯥ ꯁꯔꯒꯦ
ꯑꯩꯗꯤꯦ ꯆꯍꯤ ꯆꯍꯤ ꯄꯟꯊ꯭ꯔꯥ ꯆꯧꯗꯔ
ꯑꯁ ꯌꯥꯝꯃ ꯍꯥꯏꯗꯤ ꯌꯨꯝ ꯄꯥꯜꯂꯕ꯭ꯔꯣ
ꯄꯥꯟꯗꯦ
ꯀꯔꯤꯒꯦ
ꯌꯨꯝ ꯄꯥꯅꯤꯡꯉꯥꯏꯁꯨ ꯇꯜꯂꯦꯗ ꯌꯨ ꯊꯥꯛꯄ ꯉꯥꯛ ꯇꯍꯧꯗ ꯀꯅꯤ ꯅꯨꯄꯥꯁꯤꯦ ꯃꯤ ꯈꯅꯥ ꯄ ꯃꯤ ꯀꯥꯏꯅ ꯑ ꯋꯥ ꯎꯔꯒ ꯌ ꯄꯥꯅꯤꯡꯗꯦꯅꯤ
ꯄꯥꯟꯈ꯭ꯔꯣ
ꯑꯩꯒꯤ
ꯀꯏꯔꯦꯅ ꯆꯍꯤꯍꯤ ꯀꯨꯟꯊ꯭ꯔꯥꯗꯦ
ꯎꯝ ꯀꯟ ꯆꯁꯨ ꯇꯧꯔꯦ ꯍ ꯑꯒꯁ ꯒ ꯗ ꯀꯅꯣꯦ ꯂꯥꯛ ꯇꯋ ꯊꯔꯤ ꯁꯣꯗ
ꯑꯣ ꯌꯨꯝ ꯄꯥꯟꯕ ꯌꯥꯔꯦ ꯊꯥꯔꯇꯤ ꯁꯨꯔꯗꯤ
ꯑꯥ ꯌꯦꯡꯁꯤꯦ
ꯌꯦꯉꯣ ꯌꯨ ꯉꯥꯎꯕꯗꯨꯗꯤ ꯌꯨ ꯊꯛꯇꯕ ꯅꯨꯄꯥ ꯂꯩꯇ꯭ꯔꯕꯅꯦ ꯍꯧꯖꯤꯛꯀꯥꯟ
ꯍꯣꯏ ꯍꯣꯏ ꯆꯅꯤ ꯆ
ꯎꯝ ꯑꯗꯨꯝ ꯍꯥꯏꯗꯤ ꯅꯨꯡꯇꯤꯒꯤ ꯊꯛꯇ꯭ꯔ ꯊꯛꯇ꯭ꯔꯗꯤ ꯌꯥꯏꯅ ꯅꯣꯡ ꯄꯗꯣ ꯑꯗꯨꯃꯥꯏꯅ ꯇꯪ ꯑꯗꯨꯗꯤ ꯎꯝ ꯊꯛꯇꯕ ꯅꯨꯄꯥ ꯂꯩꯇ꯭ꯔꯕꯅꯤ ꯂꯣꯏ ꯅꯃꯛ ꯊꯏ
ꯎꯝ ꯆꯃꯦ ꯑꯗꯣ ꯌꯨ ꯊꯛꯔ ꯁꯣ ꯀꯥꯏꯅ ꯒꯟꯖꯒꯝꯕ ꯆꯥꯕꯅꯤꯁꯥꯖꯥꯠꯖꯥ ꯗꯣ ꯑ ꯆꯥꯕ ꯑꯗꯨꯝꯕꯗꯤꯀꯣ ꯄꯝꯗꯦ ꯑꯗꯣ ꯌꯨ ꯊꯥ
ꯑꯩꯁꯨ ꯄꯥꯝꯗꯦ ꯅꯨꯡꯇꯤꯒꯤ ꯊꯛꯄꯗꯨꯁꯨ ꯄꯥꯝꯗꯦ ꯑꯗꯨꯝ ꯈꯔ ꯅꯣꯡ ꯈꯨꯗꯣꯒꯨꯝꯕ ꯑꯗꯨꯝ ꯂꯩꯅꯀꯣ
ꯑꯥ
ꯊꯥ ꯑꯃꯗ ꯑꯃꯔꯒꯨꯝꯕ ꯊꯛꯄꯗꯤ ꯌꯥꯑꯦ ꯑꯗꯨꯒꯨꯝꯕꯗꯨ ꯌꯥꯏ ꯃꯃꯥꯟꯅꯕ ꯃꯈꯩ ꯄꯨꯟꯕ ꯈꯣꯠꯄꯗ
ꯑ ꯍ ꯍꯣꯏ ꯀꯔꯁꯨ ꯅꯠꯇꯦ ꯑꯗꯨꯒꯨꯝꯃꯗꯤ ꯀꯣ ꯑꯗꯨꯕꯨ ꯌꯨ ꯊꯥꯛꯔꯁꯨ ꯀꯩꯅꯣ ꯈꯔ ꯒ꯭ꯌꯥꯟ ꯇꯥꯕ ꯄꯥꯝꯕ ꯀꯣ ꯅꯤ ꯌꯨꯊꯛꯔꯒ ꯉꯥꯎꯔꯒ ꯂꯥꯎꯔꯒ ꯑꯗꯨꯒꯝ ꯃꯇꯧꯕꯗꯤ ꯅꯨꯡꯉꯥꯏꯇꯦꯅꯦ ꯏꯃꯥꯟꯅꯕꯤ ꯈꯣꯏꯕꯨ ꯌꯦꯡꯒ ꯈ ꯌꯨꯝ ꯄꯥꯅꯤꯡꯗ꯭ꯔꯦꯅꯤ
ꯎꯝ ꯌꯥꯝꯋꯥꯕꯅꯤꯗ ꯌꯨ ꯊꯛꯄꯒꯤ ꯅꯨꯄꯤ ꯄꯤꯁꯨ ꯑꯩꯈꯣꯏ ꯏꯄꯥꯁꯨ ꯊꯛꯑꯦꯕ ꯍꯤꯡꯉꯤꯉꯩꯗ ꯑꯗꯣ ꯑꯩꯈꯣꯏ ꯏꯃꯥꯗ ꯀꯩꯗꯧꯕꯗꯣ
ꯀꯪ
ꯅꯨꯡꯉꯥꯏꯇꯕꯅꯦ
ꯑꯩꯗꯤ ꯑꯗꯨꯒꯨꯝꯕꯗꯤ ꯑꯣꯏꯗꯦ ꯑꯩꯈꯣꯏꯗꯤ ꯑꯦ ꯀꯅꯣ ꯆꯍꯤ ꯑꯉꯥꯡ ꯑꯣꯏꯔꯤꯉꯩꯗ ꯑꯩ ꯑꯩꯒꯤ ꯑꯩꯒꯤ ꯏꯄꯥꯗꯤ ꯄꯥꯁꯇꯔ ꯑꯣꯏꯅ ꯄꯨꯕꯅꯤꯅꯀꯣ
ꯑꯗꯨ ꯌꯨꯠ ꯊꯥꯛꯄꯒꯨꯝꯕꯗꯤ ꯏꯃꯨꯡꯗꯗꯤ ꯂꯩꯗꯤ ꯂꯩꯇꯦꯗ ꯄꯥꯟꯇꯤꯡ ꯑꯣꯏꯔꯁꯨ ꯏꯃꯥꯅꯕꯤ ꯑꯩ ꯅꯪꯂ ꯀꯣꯜ
ꯀ ꯏꯃꯥꯕꯨ ꯂꯥꯛꯑꯒ ꯑꯣ ꯑꯁ ꯅꯨꯡꯉꯥꯏꯇꯦ ꯈꯜꯂꯒ ꯑꯩꯈꯣꯏ ꯑꯉꯥꯡ ꯑꯣꯏꯔꯤꯕꯀꯣ
ꯍꯣꯏ
ꯌꯨ ꯊꯛꯑꯒ ꯈꯣꯠꯂꯒ ꯀꯩꯅ ꯂꯥꯛꯑꯒ ꯅꯣꯏ ꯂꯣꯏꯅ ꯍꯥꯠꯇꯣꯛꯑꯒꯦ ꯑꯩꯈꯣꯏ ꯃꯌꯥꯝꯕꯨꯁꯨ ꯌꯥꯝ ꯇꯣꯔꯆꯔ ꯇꯧꯕꯤꯕꯗꯣ ꯍꯣꯏ ꯑꯩꯈꯣꯏ ꯏꯄꯥ ꯍꯤꯡꯕ ꯃꯇꯝꯗ ꯑꯗꯨꯏ ꯅꯨꯡꯉꯥꯏꯇꯦ
ꯑ ꯅꯨꯁꯤꯗ
ꯎꯝ ꯄꯨꯟꯁꯤꯁꯦ